ꯍꯜꯂꯣ
ꯑ
ꯇꯥꯕ꯭ꯔꯣ
ꯍꯜꯂꯣ
ꯍꯜꯂꯣ ꯇꯥꯕ꯭ꯔ
ꯇꯥꯕ꯭ꯔꯣ
ꯍꯜꯂꯣ ꯍꯜꯂꯣ
ꯇꯥꯗ꯭ꯔꯣ ꯇꯥꯗ꯭ꯔꯣ ꯇꯥꯗ꯭ꯔꯣ ꯍꯜꯂꯣ ꯇꯥꯗꯦ ꯇꯥꯕ꯭ꯔꯥ ꯑꯣ
ꯑꯆꯥ ꯀꯩꯗꯧꯔꯤꯒꯦ
ꯑꯩꯁꯦ ꯍꯤꯞꯂ ꯍꯤꯞꯂꯒ ꯂꯩꯌꯦ ꯑꯉꯛꯄ ꯄꯥꯎ ꯍꯥꯏꯕꯤꯌꯨꯔꯥ ꯑꯩꯁꯦ ꯅꯣꯏꯒꯤ ꯂꯩꯀꯥꯏꯒꯤꯅꯦ ꯑꯦ
ꯅꯨꯡꯀ ꯈꯣꯏꯗꯔꯣ ꯅꯣꯏ ꯅꯅꯥꯎ ꯅꯨꯄꯤ ꯈꯣꯏꯗꯔꯣ
ꯍꯣꯏꯅꯦ ꯍꯣꯏꯅꯦ ꯑꯩꯗꯣ ꯍꯌꯦꯡꯁꯦ ꯁ꯭ꯋꯥꯏꯗ ꯏꯟꯇꯔꯚꯤꯌꯨ ꯑꯃ ꯂꯩꯕꯀꯣ
ꯑꯥ ꯊꯕꯛ ꯐꯪꯔꯕ꯭ꯔꯣ
ꯐꯪꯗ꯭ꯔꯤꯌꯦ ꯍꯌꯦꯡꯁꯨ ꯂꯩꯕ ꯑꯗꯨꯒꯤ ꯁ꯭ꯋꯥꯏꯗꯅꯦꯄꯥ ꯑꯗꯨꯒꯤ ꯑꯩ ꯂꯥꯛꯑꯒ ꯁꯤꯗ ꯂꯩꯒꯦꯅ ꯇꯧꯕ
ꯑꯆꯥ ꯅꯃꯥꯟꯅꯕꯤꯗꯨꯗꯤ
ꯃꯥꯁꯦ ꯍꯥꯏꯌꯦꯡꯖꯦꯝ ꯆꯠꯀꯦ ꯍꯥꯏ ꯀꯩ ꯃꯊꯦꯜꯅꫭ ꯈꯪꯗꯦ ꯑꯁꯤꯁꯦ ꯑ ꯍꯣꯏ ꯗꯗꯥ ꯗꯩꯗꯤꯝꯗꯣ ꯂꯥꯛꯑꯦꯕ ꯎꯝ ꯃꯥ ꯍꯌꯦꯡꯕꯨ ꯈꯔꯅꯤ ꯍꯥꯏꯕ ꯑꯗꯨ
ꯑꯆꯥꯆꯥꯆꯥ
ꯀꯩ ꯃꯊꯦꯜꯅꯤ ꯍꯥꯏꯕ ꯅꯪꯗꫭ
ꯑꯩ ꯀꯩꯅꫭ ꯑ ꯀꯔꯤ ꯑ ꯃꯩꯔꯦꯟ ꯃꯅꯥ ꯑ ꯑꯗꯨ
ꯑꯣ ꯍꯥꯎꯅꯤ ꯑꯗꯣ ꯃꯩꯔꯦꯟꯁꯨ ꯂꯧꯔꯒꯁꯨ ꯑꯃꯐꯠ ꯆꯥꯎꯋ ꯌꯥꯝ ꯍꯥꯎꯋꯦ
ꯃꯥꯏꯔꯦꯟ ꯃꯆꯥ ꯃꯆꯥ ꯑꯗꯨ ꯐꯪꯗꯦ ꯑꯗ ꯅꯍꯥꯟꯗꯤ ꯆ ꯉꯔꯥꯡ ꯆꯥꯏ
ꯆꯝꯐꯨ ꯆꯝꯐꯨ ꯆꯥꯕꯅ ꯍꯥꯎꯋꯦ ꯍꯥꯏꯈꯤꯗꯤ ꯃꯥꯏꯔꯦꯟꯗꯣ ꯉꯁꯤꯁꯨ ꯑꯩ ꯆꯥꯏ ꯑꯩ ꯆ
ꯃꯅꯥꯒꯗꯅꯦ ꯌꯦꯔꯨꯝ ꯐ꯭ꯔꯥꯏ ꯇꯧꯔꯒ ꯆꯥꯔꯒ
ꯁꯥꯎꯔꯦꯗꯅ ꯍꯥꯎ ꯑꯣꯔꯦꯕ ꯀꯝꯕꯤꯅꯦꯁꯟ ꯆꯞ ꯁꯔꯦ
ꯎꯝ ꯑꯗꯨꯅ ꯍꯦꯟꯖꯥꯡ ꯊꯕ ꯆꯂꯁꯨ ꯀꯣ ꯂꯩꯅꯤꯉꯥꯏ ꯈꯪꯗꯦꯕ
ꯑꯗꯣ ꯁ꯭ꯋꯥꯏꯗꯗꯤ ꯑꯩ ꯑꯩꯒꯤ ꯑꯩꯅ ꯈꯟꯕꯗꯤ ꯃꯃꯟꯗꯣ ꯈꯔ ꯇꯥꯡꯕꯒꯨꯝ ꯇꯧꯋꯤꯅꯦ
ꯑꯔ ꯎꯝ ꯎꯝ ꯌꯥꯝ ꯇꯥꯡꯕꯅꯦ ꯑꯗꯨꯒꯤ ꯚꯤ ꯑꯥꯏ ꯄꯤ ꯃꯥꯔꯀꯦꯠ ꯍꯥꯏꯅꯔꯤꯅꯤꯅꯦꯚ
ꯍꯧꯖꯤꯛ ꯍꯧꯖꯤꯛꯛꯇ ꯑꯣꯏꯣꯏꯔ ꯈ ꯀꫭ
ꯎꯝ ꯉꯁꯤꯒꯤꯗꯤ ꯀꯩꯅꯣ ꯄꯤꯌꯦ ꯕꯟꯗꯜ ꯑꯍꯨꯝꯗ ꯑꯅꯤꯗ ꯊꯥꯔꯇꯤ ꯔꯨꯄꯤꯁ
ꯑꯣ ꯑꯗꯨꯅꯦ ꯍꯥꯏꯕꯗꯤ ꯆꯥꯎꯔꯅꯦ ꯕꯟꯗꯜꯗꯣ ꯍꯥꯏ ꯀꯨꯃꯥꯏꯅ ꯇꯧꯒꯦ ꯍꯥꯏꯕꯗꯤ ꯊꯣꯡꯕ ꯀꯥꯟꯗ ꯑꯃꯔꯛ ꯊꯣꯛꯑꯣ ꯍꯥꯏꯕꯗꯤ ꯀꯩ ꯍꯥꯏꯗꯣꯏꯔꯥ ꯋꯥꯟ ꯇꯥꯏꯝ ꯈꯛꯇꯒꯤꯔ ꯆꯥꯔꯥꯗꯣ ꯍꯣꯏ
ꯆꯔꯥ ꯑꯅꯤ ꯊꯣꯛꯀꯅꯤ
ꯕꯅꯤꯅ ꯃꯤ ꯌꯥꯝꯗꯕꯒꯤꯅꯦ
ꯃꯤ ꯃꯤ ꯃꯔꯤ ꯃꯔꯤ ꯐꯥꯗꯦ ꯆꯥꯕ ꯌꯥꯏ ꯌꯥꯃꯤꯗ ꯌꯥꯝ ꯀꯩ ꯁꯨ ꯌꯥꯝ ꯀꯥ ꯍꯦꯟꯅ ꯀꯩꯅꯣ ꯇꯧꯗꯕꯅꯦ
ꯆꯞ ꯆꯥꯔꯦꯅꯦ
ꯍꯥꯎꯑꯅꯦ ꯈꯪꯗꯦ ꯑꯩꯈꯣꯏꯗꯤ ꯀꯩ ꯏꯟꯁꯥꯡ ꯃꯩ ꯂꯥꯛꯇꯦ ꯍꯥꯏꯔꯒ ꯁꯤꯗ ꯅꯤꯡꯉꯥꯏ ꯇꯧꯔꯒ ꯂꯩꯔꯤꯅꯦ ꯐꯣꯟ ꯅꯣꯏꯗ ꯂꯥꯛꯑꯒ ꯆꯥꯔꯖ ꯇꯧꯁꯤꯔꯥ ꯍꯥꯏꯅꯦ ꯈꯪꯗꯦ ꯍꯣꯔꯦꯟ ꯂꯥꯛꯀꯗ꯭ꯔꯥ ꯈꯪꯗꯦꯀꯣ
ꯑꯣ
ꯑꯩ ꯗꯥꯎꯁꯤꯗꯤ ꯁꯤꯗ ꯂꯥꯛꯑꯒ ꯃꯩ ꯂꯥꯛꯔꯝ ꯗꯕ
ꯅꯨꯡꯉꯥꯏ
ꯑꯗꯣ ꯀꯩꯅꯣ ꯄꯋꯥꯔ ꯕꯦꯡꯗꯤ ꯄꯨꯔꯛꯄꯒꯤ ꯑꯩꯒꯤꯗꯤ ꯕꯤꯠꯆꯨ ꯌꯥꯎꯋꯦ ꯃꯣꯏꯁꯦ ꯕꯤꯆꯨ ꯌꯥꯎꯗꯕꯒꯤ ꯆꯥꯔꯖ ꯌꯥꯧꯔꯒ ꯂꯥꯛꯁꯦ
ꯎꯝ ꯑꯩꯁꯨ ꯑꯩꯁꯨ ꯀꯩꯅꯣ ꯇꯧꯔꯛꯇꯦ ꯉꯁꯤ ꯑꯩ ꯀꯩꯅꯣ ꯆꯠꯂꯦ ꯑꯉꯥꯡ ꯆꯦꯛꯑꯞ ꯇꯧꯕ ꯆꯄ ꯆꯠꯂꯦ ꯆꯦꯛꯀꯞ ꯆꯂꯦ ꯍꯂꯛꯑꯦ ꯍꯂꯛꯑꯒ ꯐꯤ ꯁꯨ ꯎꯔꯦ ꯆꯔꯥ ꯋꯥꯠꯂꯦ ꯑꯗꯨꯒ ꯑꯉꯥꯡ
ꯏꯔꯨꯔꯦ ꯑꯩ ꯅꯔꯁ ꯑꯣꯏꯔꯒ ꯂꯩꯔꯤꯅꯤꯅꯦ
ꯑꯁ ꯅꯪꯁꯦ ꯍꯣꯁꯄꯤꯇꯥꯜ ꯒꯨꯝꯕꯗ ꯅꯔꯁꯀꯤ ꯄꯣꯁꯁꯦ ꯑꯦꯄ꯭ꯂꯥꯏ ꯇꯧꯕ ꯌꯥꯔꯦ ꯍꯥꯏꯔꯗꯤ ꯀꯩꯅꯣ ꯇ꯭ꯔꯦꯅꯤꯡꯁꯦ ꯑꯩꯈꯣꯏ ꯁꯣꯝꯗꯒꯤ ꯂꯣꯏꯔꯦ ꯍꯥꯏꯅꯀꯣ ꯑꯦꯛꯁꯄꯤꯔꯤꯟꯁ ꯌꯥꯎꯔꯦꯀ ꯍꯥꯏꯔ ꯄ꯭ꯔꯥꯏ ꯄ꯭ꯔꯥꯏ
ꯏꯟꯇꯔꯚꯤꯌꯨꯒ ꯀꯩꯝꯇ ꯍꯪꯗ꯭ꯔꯁꯨ ꯌꯥꯏ
ꯑꯗꯨꯅꯦ ꯗꯥꯏꯔ ꯍꯥꯏꯔ ꯇꯧꯕ ꯌꯥꯔꯦꯕ ꯄ꯭ꯔꯥꯛꯇꯤꯀꯦꯜ ꯑꯣꯏꯅ ꯇꯧꯒꯦ ꯍꯥꯏꯔꯨꯔꯁꯨ ꯌꯥꯕꯅꯦꯍ
ꯊꯥꯖꯗ꯭ꯔꯗꯤ ꯇꯧꯕꯤꯌꯔꯥ ꯀꯥꯏꯅꯒꯣ ꯑꯉꯥꯡ ꯑꯥ
ꯑꯗꯨꯗꯅꯦ ꯕꯔꯒ ꯍꯥꯏꯌꯦ ꯇꯧꯕ ꯌꯥꯔꯦꯕ
ꯎꯝ ꯀ
ꯉꯁꯤ ꯉꯁꯤ ꯑꯩ ꯏꯟꯇꯔꯚꯤꯌꯨ ꯑꯃ ꯆꯠꯂꯦꯕ ꯉꯁꯤ ꯑꯁ ꯏꯟꯇꯔꯚꯤꯌꯨ ꯈꯨꯇꯧꯁꯦ ꯅꯣꯛꯅꯤꯡꯕꯅꯦ ꯍꯥꯏꯕꯗꯤ ꯄꯨꯔꯥ ꯑꯣꯐꯤꯁꯌꯦꯜ ꯑꯣꯏ ꯃꯟꯕꯨꯒꯤꯀꯣ ꯏꯟꯇꯔꯚꯤꯌꯨ ꯑꯇꯩ ꯑꯩꯗꯤ ꯇꯨꯝ ꯀꯩ ꯍꯥꯏꯗꯣꯏꯔꯥ ꯍꯪꯕꯒ ꯇꯣ ꯑꯩꯅ ꯑꯉꯥꯡ ꯁꯤꯒꯤꯗꯤ ꯑꯃꯨꯛ ꯔꯤꯇꯟ ꯇꯧꯋꯦ ꯑꯃꯨꯛ ꯃꯦꯅꯦꯖꯔꯗ ꯑꯃꯨꯛ ꯆ ꯑꯃꯨꯛ ꯍꯩꯁꯥꯔꯗ ꯑꯃꯨꯛ ꯆ ꯔꯥꯎꯟꯗ ꯑꯍꯨꯝꯅꯦꯕ ꯆꯠꯄꯗꯣ ꯑꯁ ꯀꯨꯏꯕꯒ ꯑꯁꯤ ꯀꯩꯅꯣ ꯑꯦꯌꯥꯔꯄꯣꯟꯠ ꯃꯅꯥꯛꯇ ꯁꯣꯔꯣꯝ ꯑꯃ ꯃ ꯆꯤꯁꯖꯤ ꯀꯤꯒꯦ ꯑꯃ ꯂꯩꯕ ꯑꯗꯨꯗ ꯃꯣꯏꯅ ꯉꯁꯤ ꯏꯟꯇꯔꯚꯤꯌꯨ ꯂꯩ ꯍꯥꯏꯕꯒꯤ ꯂꯥꯛꯄ ꯑꯗ ꯍꯅ ꯇꯟ ꯇꯦꯁ ꯇꯧꯔꯦꯕ ꯑꯁ ꯌꯥꯝ ꯂꯨꯋꯦ ꯀꯣꯏꯁꯟꯁꯦ ꯄꯨꯔꯥ ꯀꯝꯄꯤꯇꯤꯇꯤꯚ ꯑꯦꯛꯖꯥꯝ ꯊꯥꯕꯒꯨꯝ ꯀꯣ
ꯑꯁ ꯑꯗꯨꯁꯨ ꯀꯄꯗꯤ ꯑꯦꯖꯥꯝ ꯑꯦꯛꯖꯥꯝ ꯊꯥꯕ꯭ꯔꯣ ꯑꯦꯛꯖꯥꯝ ꯄꯤꯕ꯭ꯔꯣ
ꯋꯥ ꯍꯣꯏ ꯔꯤꯇꯟ ꯇꯦꯁ ꯇꯧꯋꯕ ꯏꯟꯇꯔꯚꯤꯌꯨꯗꯣ ꯑꯗꯨ ꯍꯥꯟꯅ ꯇꯧꯔꯦ ꯑꯗꯨꯒ ꯕꯥꯜ ꯂꯣꯏ ꯇꯧꯔꯒ ꯑꯃꯨꯛꯀ ꯁꯦꯜꯁ ꯃꯦꯅꯦꯖꯔ ꯃꯅꯥꯛ ꯇ ꯑꯗꯨ ꯔꯥꯎꯟꯦꯟ ꯔꯥꯎꯟꯁꯦ ꯑꯃꯨꯛ ꯆꯪꯉꯦ ꯃꯣꯏꯅ ꯀꯣꯏꯁꯟ ꯀꯩ ꯀꯩꯅꯣ ꯍꯪꯉꯛꯑꯦ ꯑꯗꯨ ꯂꯣꯏꯔꯒ ꯑꯃꯨꯛꯀ ꯍꯩꯖꯥꯔꯗ ꯑꯃꯨꯛ ꯆꯉꯔꯣ ꯑꯃꯗ ꯍꯥꯏꯔꯒ ꯑꯗꯨꯨꯛ ꯆꯥꯡ ꯑꯗꯨꯒ ꯑꯗꯨꯁꯨ ꯐꯥꯏꯅꯦꯜ ꯅꯠꯇꯦꯅꯦ ꯍꯌꯦꯡ ꯅꯠꯇ꯭ꯔꯒ ꯍꯟꯖꯤꯛꯁꯦ ꯁꯦꯂꯦꯛ ꯇꯧꯔꯗꯤ ꯀꯣꯜ ꯇꯧꯔꯒ ꯑꯃꯨꯛ ꯌꯥꯔꯥꯎ ꯂꯩ ꯑꯃꯨꯛꯀ ꯍꯥꯏꯔꯛꯄ ꯑꯁ ꯂꯣꯏꯔꯦ ꯃꯣꯏꯒꯤꯁꯦ
ꯃꯤ ꯍꯦ ꯄ꯭ꯔꯣꯁꯦꯁ ꯌꯥꯝ ꯁꯥꯡꯉꯤꯅꯦ ꯑꯣ ꯃꯨꯔꯨꯇꯤ ꯁꯨꯖꯨꯀꯤ ꯇꯧ ꯍꯥꯏꯖꯜꯂ ꯀꯔꯤꯔ
ꯍꯥꯏꯖꯤꯜꯂꯗꯤ ꯍꯧꯖꯤꯛ ꯑꯗꯨꯗꯤ ꯒꯔꯤ ꯊꯧ ꯍꯩꯔꯗꯤ ꯑꯁ ꯁꯤꯔꯦꯅꯦ
ꯃꯦꯡꯕꯅꯤ
ꯗ꯭ꯔꯥꯏꯚꯔ ꯗ꯭ꯔꯥꯏꯚꯤꯡ ꯂꯥꯏꯁꯦꯟꯁ ꯑꯗꯨꯝ ꯑꯗꯨꯝ ꯍ ꯈꯨꯝꯕ ꯌꯥꯗ꯭ꯔꯣ ꯊꯧꯕ ꯍꯩꯇꯕꯅꯤꯅ
ꯃꯣꯏꯅꯦ ꯑꯁ ꯑꯗꯨꯗꯤ ꯏꯝꯄꯣꯔꯇꯦꯟ ꯗ꯭ꯔꯥꯏꯚꯤꯡ ꯂꯥꯏꯁꯦꯟꯁꯅꯦ ꯏꯝꯄꯣꯔꯇꯦꯟ ꯑꯗꯨꯝ ꯍꯥꯏꯔꯛꯄꯀꯣ ꯑꯗꯨꯒꯤ ꯑꯁ ꯏꯟꯇꯔꯦꯁꯁꯦ ꯂꯩꯇ꯭ꯔꯦ
ꯎꯝ ꯅꯪ ꯍꯥꯟꯅꯩ ꯊꯕꯛꯇꯣ ꯇꯣꯛꯈ꯭ꯔꯦ ꯍꯥꯏꯕꯀꯣ ꯑꯣ ꯑꯦꯌꯥꯔꯄꯣꯔꯠ ꯃꯅꯥꯛꯇ ꯍꯥꯏꯔꯣ ꯅꯪꯒꯤꯁꯦ ꯎꯝ ꯐꯖꯅ ꯆꯠꯂꯣ ꯆꯠꯂꯒ ꯐꯖꯅ ꯈꯨꯝꯂꯝꯃꯣ ꯁꯛꯁꯦꯁ ꯂꯩꯔꯣ ꯂꯥꯛꯑꯣ ꯅꯪꯒꯤ ꯅꯪ ꯇꯣꯂꯣꯞꯗ ꯑꯆꯥꯄꯣꯠ ꯆꯥꯕ ꯆꯠꯁꯦ
ꯂꯥꯏ ꯈꯨꯔꯨꯝꯕꯤꯌꯣ ꯑꯗꯣ
ꯗꯣ ꯐꯔꯁ ꯄꯦꯃꯦꯟꯗꯣ ꯀꯩꯅꯣꯗ ꯆꯠꯂꯁꯦ ꯀꯦꯞꯁꯤ ꯀꯦ ꯐ ꯁꯤ ꯗ ꯆꯠꯂꯁꯤ
ꯌꯥꯏꯅꯦ ꯑꯗꯨꯁꯨ ꯑ ꯀꯦ ꯑꯦꯐ ꯁꯤꯒꯤ ꯍꯥꯏꯔꯒ ꯌꯥꯝ ꯀꯦ ꯑꯦꯐ ꯁꯤꯒꯤꯁꯨ ꯌꯥꯝ ꯆꯥꯅꯤꯡꯗꯦ ꯑꯩꯗꯤ ꯏꯟꯂꯧꯏ ꯍꯥꯏꯕ ꯅꯪꯗꯨ
ꯑꯩꯗꯤ ꯆ ꯆꯥꯕ ꯌꯥꯔꯗꯤ ꯆ ꯌꯥꯏ ꯆꯠꯄ ꯐꯪꯗꯣꯏꯅꯤ
ꯅꯪꯒꯤꯁꯦ ꯄꯨꯔꯥ ꯇ꯭ꯋꯦꯟꯇꯤ ꯐꯣꯔ ꯑꯋꯥꯔꯁ ꯕꯤꯖꯤ ꯍꯥꯏꯕ ꯑꯣꯏꯔꯦꯅꯦ
ꯑꯩꯔꯣ ꯑꯣ ꯃꯔꯛ ꯃꯔꯛꯇ ꯍꯧꯖꯤꯛ ꯉꯁꯤꯗꯤ ꯁ ꯑꯗꯨ ꯍꯣꯏ ꯉꯁꯥꯏ ꯑꯩ ꯍꯪꯪꯂꯛꯄꯗꯣ ꯐ꯭ꯔꯤ ꯑꯣꯏꯕ꯭ꯔꯥ ꯍꯪꯂꯛꯄꯗꯣ ꯑꯗꯨꯗꯗꯤ ꯑꯩ ꯐ꯭ꯔꯤ ꯑꯣꯏꯕꯅꯦꯕ ꯑꯗꯣ ꯎ ꯀꯅꯥꯝꯇ ꯐ꯭ꯔꯤ ꯑꯣꯏꯗꯕ ꯃꯥꯡꯅꯦꯦ ꯀꯌꯥꯝ ꯌꯥꯝ ꯀꯨꯏꯅꯗꯤ ꯐ꯭ꯔꯤ ꯑꯣꯏꯗꯩ ꯎꯝ
ꯕꯖꯔ ꯆꯥꯔ ꯂꯩꯔꯅ ꯑꯩꯩꯅ ꯏꯟꯇꯔꯚꯤꯌꯨ ꯂꯣꯏꯔꯦ ꯑꯃꯨꯛꯀ ꯕꯖꯥꯔ ꯑꯁꯤ ꯃꯥꯅꯦ ꯗꯦ ꯃꯥꯒꯒ ꯑꯃꯨꯛꯀ ꯕꯖꯥꯔꯗ ꯂꯥꯏꯅꯤꯡꯉꯥꯏ ꯂꯩꯥꯏꯑꯦ ꯍꯥꯏꯕꯒꯤ ꯑꯃꯨꯛ ꯆꯠꯂꯦ ꯑꯂꯥꯏ ꯁꯤ ꯋꯥꯕꯗꯣ ꯀꯣꯛꯀ ꯆꯤꯛꯑꯦ ꯅꯨꯡꯁꯥ
ꯍꯣꯏ ꯅꯣꯡ ꯆꯥ ꯆꯥ ꯍ ꯋꯥꯕꯅꯦ ꯑꯩꯗꯤ ꯍꯣꯁꯄꯤꯇꯥꯜ ꯑꯗꯨꯝ ꯆꯠꯂ ꯑꯃꯨꯛ ꯍꯜꯂꯛꯑꯦ
ꯍꯣꯁꯄꯤꯇꯥꯜ ꯆꯠꯄꯁꯨ ꯑꯁ ꯋꯥꯏ ꯍꯥꯏꯗꯤꯦ ꯈꯜꯂꯒ ꯃꯅꯝꯗꯨꯒ ꯑꯁꯄꯤꯇꯥꯒꯤ ꯃꯅꯝ ꯑꯃ ꯂꯩꯅ
ꯎꯝ ꯂꯩ ꯑ ꯍꯟꯗꯛꯇꯤ ꯈꯔ ꯐꯔꯦꯦ ꯑꯗꯨ ꯀꯩꯅꯣ ꯈꯔ ꯅꯥꯍꯟꯈ꯭ꯔꯦ ꯉꯁꯤ ꯍꯟꯗꯛ ꯂꯩ
ꯍꯥꯏꯕꯗꯤ ꯅꯝꯊꯤꯕꯒꯤ ꯃꯅꯝ ꯅꯠꯇꯕ ꯑꯃ ꯍꯣꯁꯄꯤꯇꯥꯜ ꯍꯥꯏꯔꯗꯤ ꯀꯩꯅꯣ ꯃꯅꯝ ꯑꯃ
ꯍꯣꯁꯄꯤꯇꯥꯜ ꯍꯣꯏ ꯂꯩꯕꯅꯦ ꯎꯝ ꯃꯦꯗꯤꯁꯤꯟꯗ ꯆꯪꯉꯗꯤ ꯑꯗꯨꯝ ꯅꯝꯊꯤꯈ꯭ꯔꯕꯅꯦ ꯃꯦꯗꯤꯁꯤꯟꯗ ꯆꯪꯉꯗꯤ ꯑꯗꯨꯝ ꯅꯝꯊꯤꯔꯦ
ꯎꯝ ꯅꯪꯁꯦ ꯍꯦꯟꯗ ꯑꯁꯤ ꯁꯤ ꯂꯥꯛꯒ ꯀꯨ ꯀꯨꯏꯔꯕꯅꯤꯅ ꯆꯥꯔꯖꯀꯨꯝꯕꯗꯤ ꯆꯠꯇ꯭ꯔꯣ
ꯍꯥꯥ
ꯆꯥꯔꯖꯀꯨꯝꯕꯗꯤ ꯆꯠꯇ꯭ꯔꯣ
ꯑ ꯆꯥꯔꯆ ꯆꯠꯄ ꯐꯪꯗꯦ ꯑꯩ ꯀꯔꯤꯝꯇ ꯐꯤꯔꯣꯟꯒ ꯑꯝꯇ ꯄꯨꯔꯛꯇꯦ ꯑꯩ ꯁꯤꯗ ꯂꯩꯒꯦꯅ ꯂꯥꯛꯄ ꯅꯠꯇꯦꯕ ꯏꯦ ꯑꯩꯈꯣꯏꯗ ꯆꯠꯀꯦꯅ ꯂꯥꯛꯀꯅꯦꯕ ꯑꯩꯈꯣꯏ ꯏꯆꯦꯒ ꯑꯩꯈꯣꯏ ꯌꯨꯝ ꯑꯃꯨꯛ ꯍꯟꯅꯤꯡꯉꯥꯏ ꯂꯥꯛꯄꯅꯦ ꯑꯗ ꯑꯩꯁꯨ ꯍꯟꯕ ꯌꯥꯗ꯭ꯔꯦ ꯏꯆꯦ ꯌꯨꯝꯗꯁꯨ ꯍꯟꯕ ꯌꯥꯗ꯭ꯔꯦ ꯑꯗ ꯑ ꯆꯦꯀꯞ ꯆꯦꯛꯀꯞ ꯆꯠꯂꯒ ꯑꯦꯃꯤꯠ ꯇꯧꯔ ꯍꯥꯏꯔꯦ ꯗꯥꯏꯔꯦꯛ ꯐꯤꯔꯣ ꯑꯝꯇ ꯂꯩꯗꯦ ꯈꯪꯕ꯭ꯔꯥ ꯁꯔꯤ
ꯑꯅꯧ ꯑꯅꯧꯕ ꯂꯩꯔꯣꯅꯦ ꯁꯤ ꯁꯦꯀꯦꯟ ꯍꯦꯟ ꯗꯥ ꯂꯛꯑꯔꯒꯥ
ꯄꯩꯁꯥ ꯄꯩꯁ ꯁꯥꯕꯗ ꯑꯗꯨꯅꯦ ꯋꯥꯕꯁꯤꯗꯤ ꯀꯞꯅꯤꯡꯕꯥꯖꯅꯦ ꯏꯅꯥꯎ ꯏꯕꯦꯝꯃꯥ ꯀꯩꯅꯣꯗ ꯊꯥꯡꯃꯩꯕꯟꯗ ꯊꯥꯕꯁꯨ ꯌꯥꯗ ꯌꯥ
ꯅꯠꯇ ꯄꯩꯁꯥ ꯑꯣꯗ ꯊꯥꯔꯛꯑꯣ ꯍꯥꯏꯕꯅꯦ ꯅꯤꯔꯣꯅꯦ
ꯗ꯭ꯔꯦꯁ ꯗ꯭ꯔꯦꯁꯇ ꯅꯪ ꯌꯥꯔꯕꯁ ꯊꯔꯑꯒꯀꯣ ꯗ ꯂꯩꯕꯅꯤꯅ ꯗꯥꯒꯨꯝꯕꯗ ꯆꯗ꯭ꯔꯗꯤ ꯐꯤꯔꯣꯟꯒ ꯂꯥꯏꯁꯤꯗꯗꯤ ꯆꯥꯕ ꯊꯛꯄ ꯂꯣꯏ ꯂꯩꯔꯒ ꯆꯥꯕꯅꯤꯅꯀꯣ ꯀꯥꯟꯗꯀꯣ ꯍꯣꯁꯄꯤꯇꯥꯜꯒꯤ ꯂꯩꯀꯥꯏꯒꯤ ꯃꯤ ꯃꯥꯟꯕ꯭ꯔꯅꯦ ꯑꯩ ꯑꯩꯒꯤ
ꯑꯥ ꯍꫭꯏ ꯍꯁꯄꯤꯇꯜ ꯌꯨꯝ ꯍꯟꯕꯁꯨ ꯑꯃꯨꯛꯀ ꯂꯥꯛꯄꯁꯨ ꯑꯁ ꯂꯩꯀꯥꯏꯒꯤ ꯃꯤ ꯃꯥꯡꯈ꯭ꯔꯕꯅꯦ ꯑꯩ
ꯀꯥꯏꯅꯤꯗ ꯑꯗꯨꯁꯨ ꯎꯝ ꯑꯗꯣ ꯊꯝꯃꯒꯦ ꯌꯥ ꯍꯣꯔꯦꯟ ꯑꯃꯨꯛꯀ ꯇꯧꯔꯛꯑꯣ ꯇꯥꯕꯨꯔꯣ ꯍꯣꯏ ꯍꯣꯔꯦꯟ ꯇꯧꯔꯛꯑꯣ ꯀꯣ ꯎꯝ ꯊꯝꯃꯦ ꯊꯝꯃꯦ